ꯇꯥꯁꯦ
ꯇꯥꯏ ꯇꯥꯏ
ꯏꯆꯦꯕꯨ ꯀꯩꯗꯧꯔꯤꯒꯦ
ꯎꯝꯗꯤꯟ ꯇ ꯃꯝꯃꯤ
ꯑꯁ ꯁꯤꯁꯤꯕꯨ ꯀꯩꯅꯣꯅꯤ ꯂꯥꯏꯔꯤꯛ ꯇꯝꯕ ꯆꯠꯇ꯭ꯔꯕ ꯀꯩꯩꯅꯣ ꯇꯨꯝꯃꯗꯦ ꯁꯤꯕꯨꯣ
ꯎꯝ ꯑꯗꯨꯁꯂꯝꯅꯤꯅ ꯐꯃꯨꯡꯗ ꯇꯨꯝꯕ ꯍꯩꯅꯕꯤꯌꯨ ꯈꯔ ꯂꯩꯖꯔꯤ ꯑꯗꯨꯏ
ꯈꯨꯃꯨꯊꯣꯗ ꯃꯤꯅ ꯏ ꯂꯥꯏꯛꯇ ꯃ ꯇꯝꯅꯤ ꯇꯔꯧꯕꯔꯁ
ꯍꯣꯏ ꯥꯛꯀꯝꯁꯨ ꯊꯣꯡꯅꯤꯡꯗ꯭ꯔꯦ ꯀꯣꯛꯁꯦ ꯂꯥꯏꯔꯤꯛ ꯆꯪꯉꯨ ꯌꯥꯗ꯭ꯔꯥ
ꯀꯩꯒꯤꯅ ꯍꯥꯏꯁꯦ ꯏꯆꯦꯁꯤ ꯃꯤꯅꯗꯤ ꯂꯥꯏꯔꯤꯛ ꯍꯩ ꯈꯣꯠꯂꯛ ꯂꯥꯏꯔꯤꯛꯁꯨ ꯌꯥꯝ ꯇꯝꯃꯦ ꯅꯣꯏ ꯉꯁꯤꯦꯗꯤ ꯂꯥꯏꯔꯤꯛꯁꯨ ꯀꯨꯏꯅ ꯇꯝꯃꯤ ꯂꯥꯏꯔꯤꯛ ꯁꯥꯡꯅ ꯇꯝꯗꯒꯦꯅ ꯍꯥꯏꯔꯤ ꯑꯗꯨꯗ ꯏꯆꯦꯅ ꯁꯣꯝꯗ ꯇꯥꯏ ꯄꯥ ꯑꯗꯨꯃꯤ ꯇꯨꯝ ꯇꯨꯝ ꯗꯦꯔꯋꯥꯣꯏ ꯍ
ꯎꯝ ꯏꯁꯁ ꯏꯅꯥꯎꯁ ꯇꯨꯝꯕꯒꯤ ꯈꯨꯅꯨꯡꯉꯥꯏꯗꯤ
ꯎꯝ
ꯇꯨꯝꯗꯕ ꯅꯣꯏꯅ ꯇꯨꯝꯗꯕꯅꯣ ꯂꯣꯏꯅ ꯈꯉꯔꯣ
ꯀꯃꯥꯏꯅ ꯀ ꯀꯔꯤ ꯇꯧꯔꯤ ꯀꯔꯤ ꯀꯔꯤ ꯅꯨꯡꯉꯥꯏꯒꯦ ꯍꯧꯖꯤꯛꯀꯥꯟꯁꯤꯕꯨ
ꯀꯩꯕ
ꯆꯕꯨ ꯇꯨꯝꯃꯒ ꯇꯨꯝꯃꯒ ꯅꯨꯡꯉꯥꯏ ꯍꯥꯏꯁꯤ ꯀꯃꯥꯏ ꯀꯃꯥꯏ ꯀꯣꯏ ꯀꯔꯤ ꯇꯧꯒꯦ ꯍꯥꯏꯁꯤ ꯇꯨꯝꯕꯕꯨ ꯌꯥꯔꯣꯏ ꯑꯩꯈꯣꯏ ꯅꯅꯥꯎ ꯑꯩꯈꯣꯏ ꯇꯨꯝꯕꯕꯁꯤꯁꯨ ꯏꯌꯥ ꯌꯥꯗ꯭ꯔꯣꯏꯅꯦ ꯀꯥꯟꯁꯤ
ꯋꯥꯈꯜ ꯅꯨꯡꯉꯥꯏꯅ ꯂꯩꯔꯣ ꯁꯪꯁꯥꯔꯒꯤ ꯐꯠꯇꯕ ꯂꯣꯏ ꯀꯥꯎꯊꯣꯛꯈ꯭ꯔꯣ
ꯇꯃ ꯆꯉꯥꯏꯦ
ꯏ
ꯑꯝ
ꯍꯣꯏ
ꯑ ꯏꯁꯤ ꯐꯩ ꯐꯩ ꯇꯨꯝꯕ ꯆꯥꯕ ꯆꯥꯡ ꯅꯥꯏꯕ ꯌꯥꯔꯤꯁꯤ ꯐꯔꯅꯤ ꯍꯛꯆꯥꯡ ꯐꯔꯅꯤ ꯇꯨꯝꯝꯕ ꯆ ꯌꯥꯖꯒ ꯇꯕ ꯆꯥ ꯑꯅ ꯍꯁꯥꯡ ꯁꯣꯗꯔꯤꯁ
ꯎꯝ ꯈꯔ ꯃ ꯆꯂꯣ ꯑꯗꯨ ꯇꯁꯨꯅꯨꯡꯉꯗ ꯝ
ꯎꯝ
ꯆꯥꯕ ꯋꯥꯠꯂꯗꯤ ꯇꯨꯝꯕ ꯌꯥꯗ꯭ꯔꯦ
ꯍ ꯑꯗꯨꯅꯤꯅꯦ ꯆꯥꯕ ꯇꯨꯝꯕ ꯌꯥꯗꯤ ꯌꯥꯕꯅꯤꯅꯦ
ꯎꯝ
ꯎꯝ
ꯎꯝ
ꯀꯔꯤ ꯑꯗꯨꯗꯤ ꯏꯆꯦꯗꯤ ꯀꯔꯤ ꯀꯌꯥꯝ ꯆꯥꯁꯤꯟꯈ꯭ꯔ ꯀꯔꯤ ꯆꯥꯈ꯭ꯔꯒꯦ
ꯆꯕꯣꯔꯝ ꯆ ꯁꯒ
ꯏꯃꯥꯏ ꯆꯥꯛ ꯄꯨꯔꯥ ꯑꯃ ꯆꯥꯕ
ꯎꯝ
ꯅꯤ ꯆꯦ
ꯌꯦꯁ ꯅꯪꯖꯗ꯭ꯔꯤꯕꯨꯣ
ꯁꯥꯥꯔꯤ ꯁꯤꯗꯤ ꯈꯔꯂꯗꯤ ꯀꯩꯅꯣ ꯑꯩꯈꯣꯏꯒꯤ ꯄ꯭ꯔꯤꯊꯤꯕꯤꯒꯤ ꯈ꯭ꯋꯥꯏꯗꯒꯤ ꯅꯣꯏꯕ ꯈ꯭ꯋꯥꯏꯗꯒꯤ ꯍꯦꯚꯁ ꯈ꯭ꯋꯥꯏꯗꯒꯤ ꯅꯣꯏꯕ ꯈ꯭ꯋꯥꯏꯗꯒꯤ ꯆꯥꯎꯕ ꯃꯤ ꯑꯣꯏ ꯑꯣꯜꯂꯅꯤꯅꯦ
ꯎꯝ ꯑꯣꯜꯂꯦ ꯑꯣꯜꯂꯦ ꯑꯩꯈꯣꯏ ꯑꯗꯨꯃꯥꯏꯅ ꯑꯗꯨꯝ ꯆꯥꯏ ꯀꯩꯝ ꯇꯧꯗꯦ ꯐꯤꯒꯔ ꯃ ꯏꯗꯅꯤ ꯇꯥꯔꯤꯁꯤ
ꯃꯣꯏ ꯃꯩ ꯑꯗꯨꯗꯤ
ꯎꯝ
ꯐꯩ ꯐꯩ
ꯅꯣꯏꯊꯣꯛ ꯅꯣꯏꯁꯤꯟꯒ ꯇꯧꯕꯤꯕꯖꯥꯠꯅꯀ ꯕ
ꯀꯔꯤ
ꯅꯣꯏꯊꯣꯛ ꯅꯣꯏꯁꯤꯟꯒꯦ ꯇꯧꯕ ꯇꯥꯔ ꯇꯦꯕ
ꯑꯣ ꯍꯛꯆꯥꯡ ꯁꯥꯖꯦꯟ ꯁꯥꯟꯅ ꯈꯣꯠꯇꯅ ꯇꯧ ꯍꯥꯏꯁꯦ ꯅꯣꯏꯗꯅꯕ ꯑꯗꯨꯗꯤ
ꯎ ꯇꯧꯗꯦ ꯃꯁꯥꯒꯤ ꯂꯥꯏꯅ ꯑꯗꯨꯝ ꯄꯤꯊꯣꯔꯛꯑꯕ ꯍꯥꯏꯇꯥꯔꯦ
ꯑꯣ ꯁꯤꯆꯕꯨ ꯐꯩꯖ ꯌꯥꯝꯅꯝ ꯆꯥꯔ ꯌꯥꯝꯉꯨ ꯀꯪꯉꯨꯗꯨꯅꯤꯅꯦ ꯆꯥꯛ ꯌꯥꯝ ꯆꯥ ꯃꯤ ꯃꯃꯥꯡꯗ ꯆꯥꯗꯕ ꯁꯥꯕꯗꯣ ꯌꯥꯝ ꯆꯥꯔꯒ
ꯎꯝ ꯀꯪꯕꯃꯛꯇꯤ ꯍꯥꯏꯕ ꯌꯥꯗꯦ ꯑꯩꯗꯤ ꯐꯤꯠ ꯑꯣꯏꯕ ꯍꯥꯏꯒꯗ꯭ꯔꯥ ꯆꯞ ꯆꯥꯕ ꯆꯞ ꯆꯕ ꯆꯞ ꯆꯕ
ꯀꯅꯥ ꯍꯥꯏꯕ
ꯑꯩꯅ ꯍꯥꯏ ꯑꯩ ꯈꯪꯉꯤꯅꯤꯅꯦ ꯃꯤꯡꯖꯦꯜ ꯌꯦꯡꯉꯤꯕꯅꯤꯅ ꯑꯩꯁꯨ ꯎꯝ
ꯅꯥꯅꯥꯎꯄꯥꯅꯤ ꯀꯩꯅꫭ ꯑꯩꯁꯨ ꯏꯆꯦ ꯁꯤ ꯐꯤꯒꯔꯗꯣ ꯑꯩꯁꯨ ꯈꯪ ꯀꯩꯅꯣ
ꯎꯝ ꯈꯥꯉ ꯃꯅꯤ ꯌꯥꯝ ꯌꯥꯝ
ꯑ ꯑꯩꯈꯣꯏꯅ ꯏꯆꯦꯕꯨꯣꯏꯗꯤ ꯐꯤꯒꯔ ꯅꯨꯡꯒ ꯇꯥꯗꯅ ꯋꯥꯡ ꯆꯥꯎꯗꯅ ꯌꯥꯝ ꯐꯖꯕꯅꯤꯅ
ꯎꯝ
ꯎꯝ
ꯍꯣꯏ ꯋꯥꯎ ꯆꯥꯎꯗ
ꯍꯣꯏ ꯀꯨꯆꯨ ꯀꯨꯃꯦꯟ ꯑꯁꯤꯄꯥꯟ ꯄꯥꯟꯗꯅ ꯏꯪꯉꯧ ꯍꯤꯡꯉꯧꯗꯅꯀꯣ
ꯎꯝ ꯍꯣꯏ ꯀꯨꯖꯨꯨ ꯒꯨꯖꯨꯒꯨꯝꯃꯦꯅ ꯂꯦꯝꯐꯨꯕꯨ ꯉꯨꯝꯝꯖꯕꯅꯤ
ꯑ ꯃꯌꯥꯝꯗ ꯉꯥꯡꯅ ꯀꯩꯅꯨ
ꯎꯝ ꯍꯣꯏ ꯌꯥ
ꯑꯩꯉꯣꯟꯗꯥ ꯁꯨ ꯏꯆꯦ ꯅ ꯏꯆꯦ ꯅꯨꯄꯥ ꯏꯆꯦ ꯅꯨꯄꯥ ꯀꯧꯔꯛꯈꯤꯕꯗꯣ ꯈꯥꯡꯉꯝꯗꯦ
ꯎꯝ ꯍꯣꯏ ꯃꯣꯏ ꯃꯌꯥꯝ ꯉꯥꯎꯁꯜꯂꯛꯇꯅ ꯑꯩ ꯀꯣꯛꯀ ꯉꯥꯎꯔꯦ
ꯑꯗꯨꯅꯤ ꯏꯆꯦ ꯑꯩꯈꯣꯏꯗꯤ ꯒ꯭ꯌꯥꯟ ꯇꯥꯕꯅꯤꯅ ꯀꯦ ꯐꯖꯔꯦ ꯂꯥꯏ ꯂꯥꯏ ꯁꯁꯨꯍꯥꯏ ꯍꯩꯖꯤꯜꯂꯦ
ꯎꯝ ꯑꯋꯥ ꯇꯟ ꯆꯅꯇ꯭ꯔꯦ
ꯍꯣꯏ ꯆꯠꯄꯤꯦ ꯀꯂꯦ ꯈꯔ
ꯀꯔꯤꯑꯦ
ꯀꯩꯝ ꯍꯥꯏꯖꯔꯤꯁꯦ ꯐ ꯁ ꯇꯧꯕꯅꯤꯗ ꯎꯝ
ꯑꯩ ꯇꯥꯍꯧꯗꯕꯅꯤꯅ
ꯀꯩꯅꯁꯨ ꯏꯆꯦ ꯇꯥꯍꯧꯕꯁꯦ ꯐꯥꯀꯤ ꯇꯧꯃꯤꯟꯅꯔꯎ ꯅꯨꯡꯁꯤꯗꯅ ꯀꯩꯗꯅꯤ
ꯎꯝ
ꯁꯤꯁꯦ ꯑꯩꯅ ꯂꯛꯅꯗꯣꯏꯔꯤ ꯀꯅꯥ ꯂꯛꯅꯗꯣꯏꯅꯣ
ꯎꯝ ꯅꯪꯉꯣꯟꯗ ꯅꯛꯅꯕꯤꯔꯛꯑꯣ ꯍꯥꯏꯗꯤꯦ
ꯀꯩ ꯅ ꯅꯎꯅ ꯑꯉꯥꯡ ꯑꯣꯏꯔꯤꯉꯩ ꯅꯛꯅꯕ ꯇꯧꯕ ꯈꯣꯠꯄ ꯅꯨꯡꯉꯥꯏꯇ꯭ꯔꯣ ꯍꯧꯖꯤꯛꯁꯨ ꯆꯥꯎꯔꯁꯨ ꯅꯛꯅꯕꯒꯤ ꯄꯥꯝꯃꯤꯅꯦ ꯑꯩꯗꯤ
ꯂꯪꯅꯥ ꯄꯤꯌꯥꯀ
ꯀꯩ
ꯑꯩ ꯄꯥꯝꯗꯦ
ꯎꯝ ꯁꯤ ꯃꯁꯤꯡ ꯐꯠꯇꯕꯤ ꯇꯣꯏꯔꯣꯏꯁꯦ ꯃꯤꯅ ꯂꯛꯅ ꯌꯥꯗꯕꯤ ꯑꯗꯨꯝ ꯄꯥꯝꯃꯤꯔꯣꯁꯦ
ꯌꯥꯗꯦ ꯃꯤꯅꯦꯔꯒꯕ ꯌꯥꯗꯤ
ꯀꯔꯤ
ꯎ ꯃꯤꯖꯒꯂꯕꯊ ꯑꯩ ꯃꯆꯤꯟꯗꯣ ꯈꯪꯉꯤꯗꯅ
ꯍꯣꯏ ꯎꯝ ꯀꯤꯆ ꯏꯆꯦ ꯀꯃꯥꯏꯅ ꯇꯧꯕꯤꯒꯅꯨ ꯅꯅꯥꯎꯗ
ꯎꯝ ꯒ꯭ꯌꯥꯟ ꯇꯥ ꯃꯤꯠꯅ ꯌꯦꯡꯕꯗ ꯈꯪꯅꯁꯤ
ꯍꯣꯏ ꯆꯠꯁꯤ ꯍꯣꯏ ꯆꯠꯁꯤꯦ
ꯒ꯭ꯌꯥꯟ ꯇꯥ ꯒ꯭ꯌꯥꯟ ꯇꯥ ꯂꯥꯏꯔꯤꯛ ꯂꯥꯏꯁꯨ ꯐꯖ ꯐꯖ ꯄꯥ ꯄꯥ ꯂꯩ
ꯎꯝ
ꯉꯥꯎ ꯉꯥꯎ ꯁꯤꯟꯅꯅꯖꯒꯅ ꯅꯨꯄꯤ ꯅꯍꯥꯗ ꯀꯥꯗ ꯇꯧꯔꯅ ꯂꯩꯊꯣꯛꯀꯅꯤ ꯃꯇꯝ ꯃꯥꯡꯍꯟꯒꯅ ꯋꯥꯔꯤꯔꯕꯗ
ꯎꯝ ꯍꯣꯏ ꯆꯠ ꯆꯦ
ꯅꯨꯄꯤ ꯍꯥꯏꯕꯁꯤꯗꯤ ꯏꯀꯥꯏ ꯈꯨꯝꯅꯒꯗꯕꯅꯤ
ꯎꯝ ꯁꯤꯠꯇꯦ
ꯎꯝ
ꯆꯤꯆꯦꯗꯤ ꯍꯟꯗꯛ ꯆꯤꯆꯦ ꯍꯣꯏ ꯀꯩꯅꯣꯒꯤ ꯀꯩꯅꯣꯒꯤ ꯀꯔꯤ ꯀꯔꯥꯟ ꯈꯔ ꯁꯥꯟꯅ ꯈꯣꯠꯅ ꯇꯧꯏꯤ ꯍꯥꯏꯕ ꯆꯤꯆꯦꯗꯤ ꯀꯃꯥꯏ ꯀꯃꯥꯏꯅ ꯇꯧꯔꯒꯦꯁꯦ
ꯉꯁꯤ ꯑꯅ ꯅꯩꯊꯠꯂꯝꯃꯤ ꯀꯩꯅꯣ ꯂꯣꯏꯅꯃ
ꯎꯝ ꯀꯃꯥꯏ ꯀꯃꯥꯏꯅ ꯂꯩꯒ꯭ꯔꯒꯦ ꯆꯤꯆꯤ ꯍꯣꯏꯅ ꯐꯥꯔꯥꯁ ꯇꯥꯈꯕ ꯀꯃꯥꯏꯅ ꯇꯧꯒꯒꯦ
ꯐꯥꯔꯁ ꯇꯥꯗ꯭ꯔꯤꯌꯦ ꯉꯆꯦꯅꯤ ꯉꯆꯦꯅꯤ ꯌꯥꯎꯕ ꯃꯐꯝꯗꯨ ꯀꯩꯅ ꯐꯥꯔꯁ ꯇꯥꯗꯦꯔ
ꯎꯝ ꯀꯔꯤꯗꯅ ꯇꯥꯏ ꯁꯤ ꯁꯤꯆꯦꯅ ꯇꯥꯏꯁꯤꯅ ꯐꯥꯔꯁꯤ
ꯑꯣ ꯔꯥꯎꯗ ꯇꯔꯁ
ꯎꯝ ꯑꯣꯟ꯭ꯔꯗ
ꯎ
ꯗꯤ ꯊꯤ ꯌꯥꯝ ꯍꯩ ꯋꯥꯔꯅꯤꯅ
ꯍꯥꯏ ꯀꯅꯦ ꯉꯆꯦꯁꯤꯦ ꯉꯆꯦꯁꯤꯦ ꯑꯔꯥꯏꯕꯅꯦꯅ ꯈꯜꯂꯨꯔꯕꯅꯦ
ꯀꯔꯤ ꯄꯣꯠꯇ ꯐꯥꯥꯁ ꯇꯥꯏꯣ ꯀꯃꯥꯏ ꯀꯃꯥꯏ ꯁꯥꯟꯅꯩꯅꯣ ꯁꯤꯆꯦꯟꯅ
ꯎꯝ ꯁꯥꯟꯅꯕꯅ ꯃꯤꯅ ꯂꯣꯏ ꯁꯥꯟꯅꯔꯦ ꯑꯩꯅ ꯂꯥꯎꯔꯦ ꯑꯗꯨꯒ ꯐꯥꯔꯁ ꯇꯥꯏꯝ
ꯎꯝ ꯎꯝ ꯏꯃꯥꯏ ꯑꯗꯨꯗꯤ ꯅꯩꯌꯦ ꯆꯤꯆꯤꯅ ꯈ꯭ꯋꯥꯏ ꯋꯥꯔꯝꯅꯤ ꯑꯗꯨꯗꯤ
ꯍꯏ
ꯈ꯭ꯔꯤꯁꯇꯤꯅ ꯀꯦꯞꯇꯦꯟ ꯄꯥꯏꯔꯒ ꯁꯥꯟꯅꯕꯒ ꯆꯞ ꯃꯥꯟꯅꯔꯦ ꯑꯗꯨꯗꯤ ꯁꯤ ꯆꯟꯅꯦꯜ ꯅꯥꯀꯟꯗꯗꯒꯤ ꯂꯥꯎꯕ ꯑꯗꯨꯗꯤ ꯁꯤꯆꯟꯅ ꯑꯣꯏꯁꯦ ꯀꯩꯅꯣꯒꯤ ꯑꯣꯖꯥꯒ ꯍꯥꯏꯗꯨꯅꯤꯅꯦ ꯁꯤꯆꯤꯟꯅ ꯑꯣꯏꯁꯦ ꯑꯗꯨꯗꯤ ꯍꯥ ꯇꯁꯦ ꯄꯥꯕꯣꯁꯤꯠꯇꯦ
ꯇꯥꯏ
ꯁꯤꯆꯦꯅ ꯑꯣꯏꯔꯤꯁꯤꯗꯤ ꯁꯥꯟꯅꯔꯣꯏꯁꯤꯡꯒꯤ ꯌꯥ ꯑꯣꯏꯗ ꯑꯗꯨꯗꯤ
ꯁꯥꯟꯅꯔꯣꯏ ꯁꯤꯁꯤꯡꯒꯦ ꯑꯣꯖ ꯑꯩ ꯌꯥꯎꯖꯔꯤ ꯃꯈꯣꯏ ꯌꯥꯗ꯭ꯔꯦ
ꯏꯃꯣꯏ ꯁꯤ ꯌꯥꯝ ꯐꯩꯔꯃꯤꯖꯥꯠꯅꯤ ꯑꯗꯨꯗꯤ
ꯎꯝ ꯑꯩꯒꯤ ꯃꯤꯠꯌꯦꯡ ꯃꯈꯥꯗ ꯆꯠꯍꯜꯂꯤꯕꯅꯤ ꯃꯈꯣꯏꯁꯦ
ꯎꯝ ꯣꯏ ꯏꯤꯆꯦꯅ ꯍꯦꯠ ꯑꯣꯏꯔꯗꯤ ꯅꯣꯏ ꯀꯩꯅꯣꯒꯤ
ꯎꯝ ꯆꯨꯝꯃꯦ ꯆꯨꯝꯃꯦꯃꯦ ꯌꯥꯝ ꯆꯨꯝꯕ ꯋꯥꯐꯝ
ꯏꯆꯦ ꯑꯗꯨꯃꯥꯏꯅ ꯇꯧꯔꯝꯃꯤꯗ ꯌꯥꯝ ꯍꯔꯥꯎꯅꯥ ꯊꯝꯃꯣꯏꯁꯨ ꯄꯦꯜꯜꯂꯤꯦ
ꯎꯝ
ꯀꯃꯥꯏ ꯀꯃꯥꯏꯅ ꯁꯥꯟꯅ ꯀꯃꯥꯏ ꯀꯃꯥꯏꯅ ꯇꯧꯒꯦ ꯈꯔ ꯂ ꯋꯥꯔꯤ ꯂꯤꯅꯁꯤꯁꯦ
ꯎ ꯀꯔꯤ ꯃꯌꯥꯝ ꯁꯥꯟꯅꯩꯁꯤ ꯉꯥꯏꯁꯤ ꯆꯞ ꯃꯥꯟꯅꯩ ꯀꯩꯅꯣ ꯐꯟ ꯐꯥ ꯐꯟ ꯐꯥ ꯈꯔ ꯆꯣꯡꯅꯔꯅꯤ ꯊꯧꯔꯤꯁꯤ ꯇꯕꯤꯒ꯭ꯔꯎꯁꯗꯅꯤ
ꯎꯝ
ꯅꯨꯡꯉꯥꯏꯔꯄꯅꯤ ꯅꯣꯏꯗꯤꯦ ꯇꯧꯗ꯭ꯔꯣ ꯅꯣꯏꯖ ꯐꯒꯗꯧ ꯌꯥꯎꯁꯜꯂꯨ ꯃꯤ ꯇꯤꯟꯅꯥ ꯍꯅꯕ
ꯎꯝ ꯇꯧꯗꯦ ꯍꯧꯈꯖꯤꯛꯇꯤ ꯑꯩ ꯌꯥꯎꯅꯤꯡꯗꯦ ꯑꯩꯗꯤ ꯏꯊꯟꯗ ꯌꯨꯝꯗ ꯂꯩꯅꯤꯡꯉꯤ
ꯎꯝ
ꯑꯗꯨꯝꯕ ꯀꯌꯥ ꯄꯥꯝꯗꯣꯏ ꯏꯁꯦ
ꯅ ꯁꯥ ꯐꯇꯔꯤꯗꯨ ꯇꯏ
ꯎꯝ ꯏꯁꯥꯁꯨ ꯌꯥꯝ ꯐꯩ ꯁꯤꯆꯦ ꯀꯩꯅꯣꯅꯦ ꯏꯁꯥ ꯐꯠꯇꯦ
ꯃꯁꯥ ꯄꯥꯜꯂꯤꯗ ꯑꯩꯈꯣꯏ ꯃꯁꯥ ꯐꯩꯖꯨꯔꯦ
ꯎꯝ ꯑ ꯀꯥꯏꯅꯤ ꯆꯥꯛ ꯕꯣꯔꯥ ꯈꯣꯡꯝ ꯆꯥꯔꯅꯤ ꯐ ꯇꯥꯕ
ꯑꯗꯨꯅꯤ ꯕꯣꯔꯥ ꯈꯥꯎꯁꯨ ꯆꯥꯔꯦ ꯂꯥꯎꯕ ꯈꯣꯡꯕꯁꯨ ꯈꯔ ꯇꯧꯔꯦ ꯑꯗꯨ ꯇꯔꯗꯤ ꯖꯅ ꯁꯤꯖꯟꯔꯦ ꯃꯐꯝ ꯈꯪ
ꯑꯥ
ꯂꯩꯕ ꯋꯥꯅꯤꯁ ꯆꯦꯟꯅ ꯑꯗꯨꯗꯤꯦ
ꯎꯝ
ꯇꯁ ꯍ ꯍꯣꯏ ꯇꯇ ꯍꯗꯤ ꯑꯗꯨꯤ ꯃꯇꯨꯡ ꯏꯜꯂꯒ ꯅꯅꯥꯎꯁꯨ ꯈꯔ ꯈꯔ ꯇꯧꯕ ꯍꯥꯏꯗꯣꯏꯅꯤꯅꯦ
ꯑꯩ ꯆꯨꯝꯗꯤ ꯆꯥꯛ ꯕꯣꯔꯥ ꯁꯥꯇꯕꯤꯔꯗꯤ
ꯀꯔꯤ
ꯑꯩ ꯇ ꯍꯒꯦꯔꯤꯁ ꯆꯕꯥꯖꯥ ꯗꯔꯤꯌꯥ ꯇꯨꯏꯦ
ꯌꯥꯏ ꯌꯥꯏ ꯀ ꯇꯥꯛꯑꯅꯤ ꯑꯗꯨꯝ ꯆꯥꯊꯣꯛꯀꯦꯒꯤ ꯃꯇꯨꯡ ꯏ ꯑꯗꯨ ꯐꯪꯉꯦ ꯍꯥꯏꯗꯤ
ꯎꯝ
ꯈꯌꯥꯗ ꯔꯍꯤꯁ
ꯌꯥꯏ ꯀꯩꯅꯣ
ꯅꯅꯥꯎ ꯅꯪ ꯆꯥꯛ ꯣꯔꯛꯑꯅꯤ ꯆꯥꯈꯅꯤ ꯅꯪ ꯑꯍꯨꯝ ꯆꯥꯒꯦ ꯍꯥꯏꯕꯗꯨꯣꯏꯖꯥꯗ ꯑꯩꯅ ꯍꯦꯟ ꯆ ꯑꯩꯅ ꯍꯦꯟꯕ ꯆꯕ ꯌꯥꯗꯗ
ꯎꯝ ꯑꯩꯗꯤ ꯈꯔ ꯃꯌꯥꯝꯗꯤ ꯈꯔ ꯍꯦꯟꯗꯣꯛ ꯄꯥꯊꯣꯛꯅ ꯈꯔ ꯆꯥꯍꯧꯗ꯭ꯔꯦ ꯀꯩꯒꯨꯝꯕ ꯆꯥꯐꯝ ꯈꯪꯗꯦ ꯏꯁꯥꯁꯦ
ꯀꯩ ꯇꯍꯧꯗ ꯗꯦ
ꯃꯌꯥꯝꯗ ꯈꯔ ꯍꯦꯟꯅ ꯄꯥꯅ ꯑꯩꯅ ꯈꯔ ꯍꯦꯟꯅ ꯆꯥꯍꯧꯗ꯭ꯔꯗꯤ ꯂꯩꯐꯝ ꯆꯥꯐꯝ ꯈꯪꯗꯦꯕꯈꯣꯏꯗꯤ
ꯎꯁꯨ
ꯂꯥꯎꯕꯒꯤ ꯆꯥꯡꯁꯦ ꯑꯝꯇ ꯈꯟꯉꯌꯨ
ꯃꯥꯅꯤ ꯃꯥꯅꯤ ꯐꯖꯅ ꯑꯆꯧ ꯄꯩꯁꯥ ꯐꯪꯕ ꯍꯌꯦꯉꯕ ꯍ ꯃꯥ ꯐ ꯆꯥꯎꯣꯁꯦ ꯆꯦ ꯆꯥꯛꯇꯨ ꯃꯌꯥꯝ ꯃꯌꯥꯝ ꯑꯗꯨ ꯇꯃꯣ ꯕꯕꯥꯔꯅ ꯁꯨꯠꯅꯨꯡ ꯍꯥꯏꯅꯤꯗꯦ
ꯎꯝ ꯆꯥꯗꯅꯤ
ꯎꯝ
ꯆꯥꯛꯇꯤ ꯇꯠꯅ ꯊꯥꯅꯕ ꯌꯥꯗ꯭ꯔꯦ
ꯐꯀꯣꯏ ꯁꯤꯁꯤ ꯀꯔꯝꯕ ꯗ꯭ꯔꯗꯅ ꯌꯥꯝ ꯐꯩꯣ
ꯑꯐꯕꯙꯥꯟ ꯂꯥꯟ
ꯎꯝ
ꯏꯁꯣꯔꯅ ꯁꯦꯝꯃꯛꯄꯗ ꯈꯔ ꯑꯐꯕ
ꯑꯩꯈꯆꯤꯟꯆꯤꯟꯅꯥꯎꯁꯨ ꯊꯕꯛ ꯑꯝꯇ ꯇꯧꯔꯤꯒꯦ ꯊꯝꯃꯒꯦ
ꯌꯦꯁ
ꯎꯝ